ꯎꯝ ꯀꯩꯇꯧꯔꯤꯅꯣ
ꯑꯗꯨꯝ ꯐꯝꯔ ꯂꯩꯔꯝꯕꯅꯦꯗ ꯅꯪꯗꯤ
ꯑꯣ ꯑꯩꯁꯨ ꯐꯥꯔꯨꯡꯗ ꯂꯩꯗ ꯏꯆꯦ ꯆꯥꯛ ꯆꯥꯛ ꯌꯦꯟꯁꯥꯡ ꯊꯣꯡꯉꯕꯣ ꯑꯗꯣ ꯃꯇꯦꯡ ꯈꯔ ꯄꯥꯡꯕꯤꯌꯣꯗꯅ
ꯑꯣ ꯀ꯭ꯔꯤ ꯃꯊꯦꯜꯅꯣ
ꯎꯝ ꯗꯥꯜꯒ ꯑꯂꯨꯅꯦ
ꯍꯥꯎꯒꯅꯤꯗ ꯑꯗꯨꯗꯤ
ꯑꯁ ꯈꯪꯒꯦꯗ ꯆꯥꯃꯟꯗꯅ ꯃꯍꯥꯎ ꯆꯥ ꯆꯥꯕ ꯊꯣꯛꯇꯔ꯭ꯦ
ꯑꯍꯥ ꯍꯥ ꯍ
ꯑꯁ ꯌꯥꯔꯦꯗ ꯍꯌꯦꯡꯋꯥꯏ ꯍꯣꯡꯉꯛꯒꯅꯤ ꯍꯧꯖꯤꯛꯀꯤ ꯆꯥꯅꯤꯉꯥꯏ ꯂꯩꯗꯤ ꯑꯗꯨꯝ ꯆꯥꯈꯤꯌꯣ
ꯅꯪ
ꯄꯨꯛ ꯄꯨ ꯄꯨꯊꯜꯂꯗꯤ ꯌꯥꯔꯅꯤ
ꯑꯥ
ꯅꯪ ꯁꯥꯠꯇ꯭ꯔꯥꯔꯣ
ꯎꯝ
ꯍꯥꯥꯛ
ꯍꯣꯏ
ꯑꯣ ꯀꯩ ꯀꯌꯥꯅꯣ ꯁꯦꯝꯗꯤ
ꯑꯩꯔꯣ ꯃꯉꯥ ꯍꯟꯗꯛ ꯆꯍꯤ ꯑꯍꯨꯝ ꯁꯨꯔꯅꯤ
ꯑꯣ
ꯅꯪꯗꯤ
ꯑꯩꯗꯤ ꯑꯍꯥꯟꯕꯅꯦ
ꯑꯣ ꯀꯥꯏꯗ ꯑꯩꯅ ꯈꯔ ꯍꯟꯈ꯭ꯔꯦ ꯑꯗꯨꯗꯤ
ꯍꯣꯏ
ꯀꯥꯏꯗꯦ ꯀꯥꯏꯗꯦ
ꯎꯝ ꯀꯅꯥ ꯀꯅꯥ ꯂꯩꯑꯦ
ꯉꯁꯤ ꯀꯥꯞꯐꯝꯗꯨꯗ ꯉꯁꯤ ꯍꯟꯕꯅꯦꯕ ꯏꯃꯥꯟꯅꯕꯤꯈꯣꯏ ꯂꯩꯇ꯭ꯔꯤ ꯀꯗꯥꯏ ꯆꯠꯄ꯭ꯔꯥ ꯈꯪꯗꯦ
ꯑꯣ ꯑꯣ ꯍꯣꯁꯇꯦꯜ ꯂꯩꯕ꯭ꯔ
ꯍꯣꯏ
ꯑꯣ
ꯆꯥꯛ ꯊꯣꯡꯕ ꯍꯩꯇꯕꯅꯤꯅꯥ
ꯑꯦꯁ ꯊꫭꯡꯕ ꯍꯩꯔꯝꯅꯤꯗ
ꯀꯗꯥꯏꯗꯒꯤꯅꯣ ꯑꯗꯨꯒꯤꯅꯦ ꯁꯤꯗ ꯂꯩꯔꯤꯁꯦ ꯅꯠꯇ꯭ꯔꯗꯤ ꯀꯗꯥꯏꯗ ꯂꯩꯒꯦꯔꯗ
ꯍꯥ ꯀꯩ ꯀꯣꯂꯦꯁꯇ ꯀꯔꯤꯅꯣ ꯅꯪꯗꯤ
ꯎꯝ ꯑꯁ ꯀꯃꯥꯏ ꯍꯥꯏꯒꯦꯔꯥ ꯗꯣꯟꯕꯣꯁꯀꯣ
ꯑꯣ ꯑꯁ ꯅꯨꯡꯉꯥꯏꯅꯦ
ꯅꯪꯗꯦ
ꯗꯤꯌꯦꯝ ꯗꯅꯦ
ꯑꯥ ꯁꯨꯇꯤ ꯉꯥꯛ ꯏꯃꯥꯅ ꯊꯝꯅꯤꯡꯗꯦ ꯁꯨꯇꯤ ꯉꯥꯛ ꯏꯃꯥꯅ ꯏꯝꯐꯥꯜꯗ ꯊꯝꯅꯤꯡꯗꯦꯕ
ꯑꯣ
ꯀꯥꯏꯗꯦ ꯀꯥꯏꯗꯦ ꯐꯕꯅꯦ ꯑꯗꯨꯁꯨ ꯑꯩꯁꯨ ꯌꯥꯝ ꯇꯝꯅꯤꯡꯔꯝꯕꯅꯦ ꯑꯗꯨꯗ
ꯑꯣ
ꯏꯃꯥꯟꯅꯕꯤ ꯈꯣꯏꯁꯨ ꯂꯣꯏ ꯇꯝꯕꯅꯦ ꯑꯩ ꯉꯥꯛꯇꯪꯅꯤ ꯁꯤꯗ
ꯑꯣ ꯅꯨꯄꯤꯅ ꯌꯥꯝꯃꯤꯅ ꯑꯁꯤꯗꯗꯤ
ꯑꯌꯥ ꯅꯨꯄꯥꯁꯦ ꯌꯥꯝꯕꯅꯦ ꯅꯨꯄꯥꯈꯩꯅ ꯁ꯭ꯀꯨꯜ ꯀꯣꯂꯦꯖ ꯌꯥꯝ ꯀꯥꯅꯤꯡꯗꯕꯀꯣ ꯑꯗꯨꯒꯤ
ꯑꯥ
ꯅꯪꯒꯤ ꯀꯣꯜ ꯂꯥꯛꯏꯔꯣ
ꯍꯣꯏ ꯀꯣꯜ ꯂꯥꯛꯔꯤꯕꯅꯦ
ꯎꯝ ꯐꯔꯛꯇ
ꯑ ꯃꯥꯅ ꯊꯝꯈ꯭ꯔꯦ
ꯑ ꯅꯥ ꯍꯧꯖꯤꯛꯁꯦ ꯑꯥꯗ ꯑꯗꯨꯝ ꯂꯩꯔꯤꯔꯣ
ꯍꯣꯏ ꯏꯆꯦꯒ ꯂꯩ ꯂꯩꯃꯤꯟꯅꯩꯌꯦ
ꯎꯝ ꯀꯥꯏꯗ ꯀꯥꯏꯗꯦ
ꯎꯝ
ꯍꯧ ꯍꯧꯖꯤꯛꯇꯤ ꯅꯣꯏꯗꯤ ꯀꯥꯕ ꯍꯧꯔꯕ꯭ꯔꯣ
ꯍꯣꯏ ꯀꯥꯕ ꯍꯧꯈ꯭ꯔꯦ ꯑꯗꯣ ꯑꯩꯈꯣꯏꯗꯣ
ꯎꯝ
ꯎꯝ ꯇꯥꯔꯤꯛ ꯑꯃꯥꯗꯒꯤ ꯀꯥꯕ ꯍꯧꯅꯦꯕ
ꯎꯝ
ꯑꯗꯣ ꯇꯥꯔꯤꯛ ꯁꯚꯦꯟꯇꯤꯟꯗ ꯚꯦꯀꯦꯁꯟ ꯐꯪꯉꯟꯗ
ꯑ꯭ꯥꯁ ꯑꯈꯣꯏꯗꯤ ꯁꯤꯛꯁꯇꯤꯟꯗꯩ ꯀꯥꯕ ꯍꯧꯔꯅꯤ
ꯑꯩꯅ ꯁꯤꯠ ꯑꯁꯤ ꯇꯔꯦꯠ ꯑ ꯇꯣ ꯗꯦꯠ ꯁꯤꯛꯁꯇꯤꯟꯗꯒꯤ ꯀꯥꯕ ꯍꯧꯔꯅꯤꯕ
ꯎꯝ
ꯑꯗꯨꯒꯤ ꯑꯩꯁꯦ ꯈꯔ ꯉꯟꯅ ꯄꯣꯠ ꯆꯩꯖꯨ ꯈꯔ ꯂꯧꯅꯥꯏ ꯂꯩꯕ ꯑꯗꯨꯒꯤꯀꯣ ꯈꯔ ꯉꯟꯅ ꯑꯗꯨꯝ ꯆꯠꯈ꯭ꯔꯦ
ꯄꯣ
ꯑꯈꯣꯏꯗꯤ ꯀꯥꯂꯦꯟ ꯁꯨꯇꯤ ꯊꯥꯕ ꯂꯣꯏꯔꯦ ꯍꯟꯗꯛ ꯀꯥꯔꯗꯤ ꯍꯌꯦꯡ ꯋꯥꯏ ꯈ꯭ꯔ꯭ꯤꯁꯃ꯭ꯥꯁ ꯐꯥꯎ ꯁꯨꯇꯤ ꯐꯪꯉꯔꯣꯏ
ꯃꯣ
ꯑꯩꯒꯤꯁꯦ ꯃꯤꯅ ꯀꯣꯟꯜ ꯇꯧꯔꯛꯇ꯭ꯔꯗꯤ ꯇꯧꯕ ꯌꯥꯗꯕꯅꯦꯕꯀꯣ ꯀꯩꯒꯦꯔꯥ ꯈꯪꯗꯦ
ꯑꯣ ꯒꯣ
ꯑꯗꯨꯒꯤ ꯑꯗꯨꯝ ꯅꯍꯥꯟꯈꯩ ꯇꯧꯗꯕꯅꯦꯕ ꯏꯆꯦꯒ ꯑꯍꯨꯝꯔꯛꯔ ꯑꯅꯤꯔꯛꯔ ꯈꯛ ꯋꯥꯔꯤ ꯁꯥꯔꯤꯕ ꯑꯗꯨꯗꯒꯤ ꯇꯧꯗꯕ ꯈꯣꯏꯒꯤ ꯃꯤꯒ ꯈꯔ ꯉꯥꯡꯅꯧ ꯍꯥꯏꯕꯒꯤꯀꯣ ꯑꯩꯁꯨ ꯑꯗꯨꯝ ꯑꯣꯟꯂꯥꯏꯟ ꯂꯩꯔꯤꯅꯦꯗ
ꯑꯣ ꯑꯗꯨ
ꯀꯔꯤ ꯍꯪꯒꯦꯔꯥ ꯈꯪꯗ꯭ꯔꯦ ꯑꯩꯁꯨ ꯃꯉꯥꯈꯛ ꯑꯣꯏꯔꯤꯗ ꯉꯥꯏꯍꯥꯛꯈꯛ ꯑꯣꯏꯔꯤꯕ ꯉꯥꯡꯕꯁꯦ
ꯍꯣꯏ
ꯑꯁꯤꯁꯦ ꯍꯣꯔꯦꯟꯁꯨ ꯇꯧꯕ ꯌꯥꯒꯅꯤꯀꯣ ꯑꯃꯨꯛꯀ
ꯑ ꯈꯪꯅꯤꯅꯦ ꯀꯥꯏꯗꯦ ꯏꯇꯥꯎ ꯍꯣꯏ ꯌꯥ ꯌꯥꯔꯝꯅꯤ
ꯑꯩꯁꯨ ꯃꯤꯉꯣꯟꯗ ꯇꯧꯗ꯭ꯔꯤꯕ
ꯍ
ꯑꯩꯖꯨ ꯕ꯭ꯂꯥꯏꯟꯅꯦ
ꯎꯝ ꯑ ꯑꯁꯦꯡꯕꯗꯤꯀꯣ
ꯎꯝ
ꯃꯤꯅ ꯍꯥꯏꯕꯗꯤ ꯁꯤ ꯀꯗ
ꯎꯝ
ꯑꯁꯤꯒꯤ ꯃꯇꯥꯡꯗ ꯋꯥꯔꯤ ꯁꯥꯕ ꯌꯥꯔꯣꯏ ꯑꯗꯨꯝ ꯍꯥꯏꯅꯩ ꯎꯝ
ꯎꯝ ꯍꯣꯏ ꯉꯥꯏꯌꯣꯀꯣ
ꯎꯝ
ꯎꯝ
ꯇ ꯎꯝ ꯅꯣꯏ ꯃꯆꯤꯟ ꯃꯅꯥꯎꯗꯤ ꯀꯌꯥ ꯂꯩꯦ
ꯃꯔꯤ
ꯍꯥ ꯍꯟꯅ ꯑꯩꯈꯣꯏꯗꯤ ꯑꯍꯨꯝ ꯈꯛꯇꯅꯦ ꯑꯍꯨꯝ ꯈꯛꯇ
ꯅꯪꯅ ꯂꯥꯁꯔꯣ
ꯅꯠꯇꯦ ꯑꯩꯅ ꯃꯌꯥꯏꯗ
ꯑꯥꯁ ꯅꯨꯄꯤ ꯀ꯭ꯌꯥꯔꯣ ꯅꯨꯄꯥ ꯀ꯭ꯌꯥꯔꯣ
ꯅꯨꯄꯤ ꯑꯃꯥ ꯅꯨꯄꯥ ꯑꯃ
ꯑꯦ ꯑꯍꯨꯝꯅꯦ ꯍꯥꯏꯔꯒ ꯀꯔꯤꯔꯣ ꯅꯨꯄꯤ ꯑꯃ ꯅꯨꯄꯥ ꯑꯃꯗꯤ
ꯍꯣꯏ ꯑꯍꯨꯝꯅꯦ ꯑꯩꯒꯤ ꯃꯊꯛꯇ ꯅꯨꯄꯤ ꯑꯃ ꯂꯩꯕ
ꯑꯥ
ꯑꯗꯨꯒ ꯑꯩꯒꯤ ꯃꯈꯥꯗ ꯅꯨꯄꯥ ꯑꯃ ꯂꯩꯕ
ꯑꯣ ꯑꯣ ꯑꯣ ꯑꯣ ꯅꯨꯄꯥ ꯑꯅꯤ ꯅꯨꯄꯤ ꯑꯃ ꯍꯥꯏꯌꯣ ꯑꯗꯨꯗꯤ
ꯑ ꯑ ꯍꯪꯉꯨ
ꯑꯩꯈꯣꯏꯁꯨ ꯅꯨꯄꯥ ꯑꯅꯤ ꯅꯨꯄꯤ ꯑꯅꯤ ꯑꯩ ꯑꯩꯅ ꯑꯇꯣꯝꯕꯤꯅꯦ
ꯍꯥ ꯑꯦꯟꯅ
ꯈꯔ ꯑꯉꯥꯡ ꯁꯥꯔꯤ ꯑꯗꯒꯤ ꯆꯥꯛ ꯊꯣꯡꯕꯁꯨ ꯍꯩꯇ꯭ꯔꯤ
ꯊꯣꯡꯕ ꯍꯩꯔꯝꯅꯤꯗ
ꯀꯗꯥꯏꯗꯩꯅꯣ ꯌꯨꯝ ꯆꯠꯂꯗꯤ ꯏꯌꯥꯝꯕꯩ ꯅꯨꯄꯤꯅ ꯊꯣꯡꯂꯅꯤ ꯑꯃꯔꯣꯝ ꯆꯠꯂ ꯏꯆꯦꯅ ꯊꯣꯡꯂꯅꯤ ꯏꯃꯥꯅ ꯑꯃꯨꯛ ꯊꯣꯡꯂꯅꯤ ꯑꯉꯥꯡ ꯁꯥꯔꯤ ꯑꯩꯗꯤ
ꯑꯣ ꯑꯩꯈꯩꯗꯤ ꯇꯔꯤꯠ ꯇꯔꯤꯠ ꯈꯥꯏꯗꯧꯅꯒ ꯊ‌ꯣꯡꯉꯤꯌꯦ
ꯍꯥ
ꯑ ꯁꯤꯗ ꯏꯆꯦꯒ ꯏꯕꯥꯅꯤ ꯈꯛꯇ ꯂꯩꯕꯅꯦꯕ
ꯑꯥ
ꯑꯗ ꯇꯔꯟ ꯇꯔꯟ ꯈꯒ ꯊꯣꯡꯉ‌ꯦꯕ ꯀꯩ
ꯎꯝ ꯑꯩꯗꯤ ꯏꯆꯦꯒ ꯂꯩꯔꯗꯤ ꯃꯥꯅ ꯆꯥꯛ ꯌꯦꯟꯁꯥꯡ ꯊꯣꯡꯒꯅꯤ ꯑꯩꯅ ꯀꯣꯟ ꯐꯤꯡꯕꯤꯒꯅꯤ
ꯑꯩꯅ ꯊꯣꯡꯉꯁꯦ ꯃꯣꯏ ꯆꯥꯅꯤꯡꯗꯦ ꯍꯥꯎꯇꯦ ꯍꯥꯏꯑꯦ ꯑꯗꯨꯒꯤ ꯍꯩꯇꯦ ꯑꯩꯁꯨ
ꯑ
ꯅꯪꯗꯤ ꯆꯥꯍꯤ ꯀꯌꯥ ꯁꯨꯨꯔꯒꯦ
ꯑꯩꯔꯣ
ꯎꯝ
ꯎꯝ ꯅꯦꯗꯤ ꯑꯉꯥꯡ ꯑꯣꯏꯔꯤꯗ
ꯗꯨ ꯀꯌꯥꯔꯣ ꯇꯔꯥꯅꯤꯄꯥꯜ ꯑꯇꯩ ꯀꯨꯟꯕꯨ ꯑꯉꯥꯡꯔꯣ
ꯍꯥꯥ
ꯀꯨꯟ ꯀꯨꯟ ꯍꯥꯏꯕ ꯅꯠꯇ꯭ꯔꯣ
ꯅꯠꯇꯦ ꯑꯩ ꯀꯤꯟ ꯍꯥꯏꯕꯅꯤ
ꯑ ꯈꯨ ꯑ ꯀꯥꯏꯗꯩꯩ ꯑꯩꯅ ꯆꯍꯤ ꯑꯅꯤ ꯈꯛꯇ ꯑꯍꯟꯅꯦ
ꯑꯣ
ꯌꯝ ꯑꯉꯥꯡꯗꯤ ꯅꯠꯇ꯭ꯔꯦ
ꯈꯪꯗꯦꯗ
ꯏꯁ ꯑꯉꯥꯡ ꯌꯥꯎ ꯁꯥꯅꯤꯡꯕ꯭ꯔꯥ
ꯍꯥꯥ
ꯏꯉꯥꯡ ꯑꯉꯥꯡ ꯌꯥꯝ ꯁꯥꯅꯤꯡꯕ꯭ꯔꯥ
ꯑꯉꯥꯡꯗ ꯅꯨꯄꯤꯗꯤ ꯀꯣꯏꯔꯝꯔꯅꯤ
ꯇꯁ ꯅꯨꯄꯤ ꯂꯩꯇꯦ ꯑꯩꯈꯣꯏꯗꯤ
ꯏꯁ- ꯏꯁ ꯅꯆꯤꯟ ꯊꯤꯅꯨ
ꯑꯁꯦꯡꯕꯅꯦ
ꯑ ꯅꯣꯛꯅꯤꯡꯉꯤꯗ ꯀꯅꯥꯅ ꯈꯪ
ꯈꯣꯏ ꯂꯩꯁꯥꯕꯤ ꯀꯣꯏꯗꯦ
ꯑꯣ
ꯍꯟꯗꯛ ꯅꯨꯄꯥꯁꯤꯡꯁꯦ ꯁꯤꯒꯨꯝꯕ ꯉꯥꯛꯇꯪꯅꯦ ꯍꯥꯏꯔꯤꯁꯦ ꯇꯧꯕꯅ ꯑꯃ ꯍꯥꯏꯗꯅ ꯑꯃ
ꯍꯨꯡ
ꯅꯠꯇ꯭ꯔꯒ ꯌꯨꯝ ꯄꯥꯜꯂꯕ꯭ꯔꯥ
ꯆꯠꯇꯦ ꯑꯉꯥꯡ ꯑꯣꯏꯔꯤꯍꯦ ꯁꯥꯇꯔ꯭ ꯅꯦ
ꯅꯣꯛꯅꯤꯡꯉꯦꯗ
ꯑ
ꯑꯩꯒꯤ ꯃꯦꯁꯦꯖꯁꯨ ꯎꯕ꯭ꯔꯣ
ꯍꯧꯖꯤꯛ ꯊꯥꯈꯤꯕꯗꯣ ꯅꯪꯔꯣ ꯍꯥꯏꯗꯤ ꯃꯤ ꯑꯇꯣꯛꯄ꯭ꯔ
ꯑꯩꯁꯦ ꯅꯝꯕꯔ ꯑꯃꯅꯦꯕ ꯏꯆꯦꯅ ꯁꯤꯒꯤ ꯅꯝꯕꯔꯁꯤꯗ ꯑꯦꯠ ꯇꯧꯕꯤꯔꯛꯑꯦꯕ ꯑꯩꯒꯤ ꯋꯥꯆꯞ ꯅꯝꯕꯔ ꯑꯃꯗ ꯑꯗꯨꯒꯤ ꯀꯣꯜ ꯇꯧꯕꯒꯤ ꯑꯃ ꯋꯥꯆꯦꯠꯀꯤ ꯑꯃ ꯇꯣꯉꯥꯟ ꯇꯣꯉꯥꯟꯕꯅꯦꯕ
ꯑꯣ
ꯅꯪꯒꯤ ꯅꯣꯡꯃꯗ ꯑꯁ ꯀꯩꯅꯣꯝꯃ ꯍꯥꯏꯒꯦꯗ ꯌꯥꯔꯦꯗ
ꯍꯥꯏ ꯍꯥꯏꯅꯦ
ꯌꯥꯔꯦ ꯌꯥꯔꯦ ꯅꯪꯁꯦ ꯔꯣꯡꯃꯩꯅꯤꯀꯣ
ꯍꯣꯏ
ꯀꯥꯏꯗꯦ ꯑꯗꯨꯝꯔꯤ ꯐ꯭ꯔꯤ ꯂꯩꯔꯗꯤ ꯑꯗꯨꯝ ꯇꯧꯔꯛꯑꯣ
ꯎꯝ ꯍ ꯍ
ꯑꯩꯒꯤꯗꯤ ꯇꯧꯕ ꯌꯥꯗ꯭ꯔꯤ ꯀꯔꯤꯒꯤꯔꯣ ꯈꯪꯗꯦ
ꯑꯣ ꯏꯗꯤ ꯃꯤꯒꯁꯨ ꯋꯥ ꯉꯥꯡꯕ ꯍꯥꯇꯕꯅꯤꯗ
ꯎꯝ ꯑꯩꯁꯨ ꯉꯁꯤ ꯑꯍꯥꯟꯕꯅꯦ ꯉꯁꯥꯏ ꯅꯨꯄꯤ ꯑꯍꯨꯝꯒ ꯋꯥꯔꯤ ꯁꯥꯈ꯭ꯔꯦ ꯑꯍꯨꯝꯒ꯭ꯔꯥ
ꯑꯗꯨꯒ ꯅꯪꯒ ꯃꯔꯤ ꯁꯨꯔꯤꯅꯤ ꯑꯥ ꯅꯪꯒ ꯃꯔꯤ
ꯑ ꯑꯍꯥꯟꯕꯃꯉꯣ
ꯍꯥꯥ
ꯑꯍꯥꯟꯕ
ꯎꯝ ꯉꯁꯤꯅ ꯑꯍꯥꯟꯕꯅꯦ ꯋꯥꯔꯤ ꯁꯥꯕ ꯑꯩ
ꯑꯩꯅ ꯑꯩꯅ ꯑꯩꯒꯤ ꯀꯣꯜ ꯇꯧꯕꯤꯌꯨ ꯌꯥꯗꯕꯀꯣ
ꯑꯣ
ꯑꯗꯨꯒꯤ ꯑꯩ ꯈꯔ ꯃꯇꯝ ꯈꯔ ꯉꯥꯏꯌꯣ ꯍꯥꯏꯌꯦ
ꯑꯣ
ꯉꯁꯥꯏꯒꯤ ꯑꯩ ꯍꯥꯟꯅ ꯉꯥꯡꯕꯅꯦꯕꯀꯣ
ꯎꯝ ꯀꯔꯤ ꯀꯔꯤꯔꯥ ꯉꯥꯡꯂꯨꯔꯦ ꯑꯗꯨꯒꯤ ꯌꯥꯗ꯭ꯔꯦꯖꯤꯛꯇꯤ ꯉꯥꯡꯗ꯭ꯔꯦ ꯈꯪꯗꯕꯒꯤ
ꯑꯣ ꯑꯗꯣ ꯍꯣꯁꯇꯦꯜꯗ ꯀꯩ ꯀꯩꯗꯤ ꯆꯥꯒꯦ ꯅꯣꯏ
ꯀꯔꯤ ꯄꯤꯖꯒꯦꯔꯥ ꯃꯣꯏꯒꯤꯒꯦ ꯍꯥꯏꯔꯅꯨ ꯃꯣꯔꯣꯛꯁꯨ ꯌꯥꯎꯗꯦ ꯊꯨꯝꯁꯨ ꯌꯥꯎꯗꯦ ꯄꯨꯔꯥ ꯆꯝꯐꯨꯠꯅꯤ